ꯍꯂꯣ ꯑ ꯍꯜꯂꯣ ꯇꯥꯕ꯭ꯔꯣ
ꯇ
ꯑꯣ ꯅꯪ ꯑꯩꯒꯤ ꯇꯦꯛꯁꯕꯨꯛꯇꯛꯇ ꯀꯗꯥꯏ ꯊꯝꯈ꯭ꯔꯦ
ꯀꯩꯕꯨ
ꯅꯪ ꯅꯪꯅ ꯑꯩꯒꯤ ꯇꯦꯛꯁ ꯕꯨꯛ ꯑꯃ ꯄꯥꯏꯈ꯭ꯔꯦꯀꯣ ꯑꯗꯨ
ꯑꯩ ꯑꯩꯅ ꯅꯪꯒꯤ ꯇꯦꯛꯁꯕꯨꯛ ꯑꯃ ꯄꯥꯏꯗꯦꯀꯣ
ꯑꯁ ꯅꯪꯅ ꯇꯥꯗꯦ
ꯑꯩꯅ ꯄꯥꯏꯗꯦ
ꯑꯣ ꯅꯪ ꯈ꯭ꯋꯥꯏ ꯅꯪ ꯅꯪꯉꯣꯟꯗ ꯂꯥꯛꯀꯅꯤ
ꯀꯁ ꯃꯅ
ꯅꯪ ꯀꯗꯥꯂꯑꯦ
ꯍ ꯔꯨꯝꯖ
ꯀꯔꯤ ꯖꯒꯥꯗ
ꯑꯩ ꯀꯥꯎꯈ꯭ꯔꯦ
ꯅ ꯑ ꯅꯕꯨ ꯐꯨꯕꯤꯒꯦ
ꯑꯩ ꯃꯁꯤꯁꯤꯒꯤ ꯃꯅꯥꯛꯇꯔꯣ ꯅꯪꯒꯤ ꯇꯦꯕꯜꯗꯔꯣ ꯑꯩ ꯀꯥꯎ
ꯑꯣ ꯑꯩ ꯌꯦꯡꯒꯦ
ꯌꯦꯡꯉꯣ ꯑꯩꯅ ꯐꯣꯜ ꯇꯧꯔꯒ ꯊꯝꯕꯅꯦꯀꯣ
ꯍꯣꯏ ꯍꯣꯏ ꯑꯩ ꯌꯦꯡꯒꯦ
ꯅꯪ ꯑꯩꯕꯨ ꯐꯨꯕꯤꯒꯅꯨꯀꯣ
ꯍꯣꯏ ꯑꯩꯅ ꯅꯕꯨꯐꯥꯎ ꯒꯤꯐ ꯇꯈ꯭ꯔꯦꯀꯣ
ꯐꯪꯉꯕꯣ
ꯐꯪꯉꯁꯦ ꯑꯩꯗꯤ ꯌꯦꯡꯉꯦ ꯐꯪꯉꯗꯦ
ꯐꯪꯗꯦ ꯑꯩꯅ ꯊꯝꯃꯝꯕꯗꯣ ꯀꯨꯁꯨꯅꯤꯒꯤ ꯇꯦꯕꯜꯗ
ꯌꯥꯏꯌꯦꯦ ꯌꯥꯏꯌꯦꯦ ꯎꯈ꯭ꯔꯦ ꯍꯣꯏ ꯎꯔꯦ ꯎꯔꯦ ꯍꯣꯏ ꯂꯣꯏꯔꯦꯗ
ꯅꯪ ꯑꯩꯉꯣꯟꯗ ꯀꯣꯏꯁꯟ ꯍꯪꯅꯤꯡꯕ꯭ꯔꯣ ꯍꯥꯏꯉꯨꯀꯣ ꯑꯩ ꯈꯕꯥꯑꯒꯦꯀꯣ
ꯍꯣꯏ ꯑꯗꯨ ꯅꯪ ꯊꯕꯠ ꯀꯔꯤ ꯇꯧꯦꯔꯕꯣ
ꯑꯩꯗꯤ ꯑꯩꯗꯤ ꯍꯧꯖꯤꯛ ꯀ꯭ꯂꯥꯁ ꯏꯁꯇꯨꯗꯦꯟ ꯑꯣꯏꯔꯤꯌꯦ ꯑ
ꯑꯗ
ꯀꯔꯤ ꯀ꯭ꯂꯥꯁ ꯀꯔꯤꯒꯤ ꯅꯪ ꯀ꯭ꯂꯥꯁ ꯀꯩ ꯇꯝꯒꯦ
ꯑꯩ ꯀ꯭ꯂꯥꯁ ꯇ꯭ꯨꯋꯦꯜꯕ ꯇꯝꯃꯦ
ꯑ ꯑꯗꯨꯗꯤ ꯅꯈꯣꯏꯒꯤ ꯑꯦꯛꯖꯥꯝ ꯀꯔꯝ ꯀꯥꯟꯗꯅꯣ
ꯑꯩꯈꯣꯏꯒꯤ ꯑꯦꯛꯖꯥꯝꯗꯤ ꯀꯣ ꯑꯥꯒꯁꯇꯅꯦ ꯋꯥꯠꯂꯤꯀꯣ
ꯑꯗꯨ ꯅꯣꯏ ꯅꯪ ꯇꯨꯋꯜꯐ ꯂꯣꯏꯔꯦꯗꯤ ꯀꯔꯤ ꯇꯧꯒꯦ ꯊꯕꯛ ꯅꯠꯇ꯭ꯔꯗꯤ ꯅꯪ ꯌꯨꯝ ꯄ ꯂꯨꯍꯣꯟꯗꯣꯏꯩꯅꯣ
ꯑꯩꯗꯣ ꯇ꯭ꯌꯞ ꯂꯣꯏꯔꯗꯤꯀꯣ
ꯍꯣꯏ
ꯑꯩꯗꯤ ꯑꯣꯖꯥ ꯑꯣꯏꯒꯅꯤ ꯑꯗꯨꯒ ꯌꯨꯝꯗꯤ ꯄꯥꯟꯈꯤꯔꯣꯏ
ꯐꯔꯦ ꯐꯔꯦ ꯅꯪ ꯑꯣꯖꯥ ꯄꯥꯝꯕꯣ
ꯑꯩ ꯑꯣꯖꯥ ꯄꯥꯝꯃꯦ ꯑꯣꯖꯥ ꯑꯣꯏꯕ ꯄꯥꯝꯃꯦ
ꯑꯣꯖꯥꯗꯤ ꯌꯥꯝꯅ ꯑꯣꯖꯥꯁꯨ ꯌꯥꯝꯅ ꯋꯥꯔꯦ ꯃꯥꯂꯦ
ꯎꯝ ꯃꯗꯤ ꯀꯦ ꯄꯝ ꯀꯦ
ꯍꯥ
ꯃꯪꯗꯤ ꯀꯩ ꯀꯩ ꯇꯧꯕ ꯄꯥꯝꯒꯦ
ꯑꯩꯗꯤ ꯎꯝ ꯀꯔꯤ ꯍꯥꯏꯗꯤ ꯍꯧꯖꯤꯛ ꯈꯟꯗꯦ ꯍꯥꯏꯗꯤ ꯀꯣꯔꯁ ꯂꯣꯏꯦꯀꯣ
ꯑ ꯅꯪꯗꯤ ꯀꯩ ꯀꯣꯔꯁ ꯇꯧꯅꯣ
ꯔꯥꯡꯉꯦ ꯍꯥꯡꯉꯤꯕꯣꯁ
ꯇꯥꯕ꯭ꯔꯣ
ꯆꯥꯕꯒꯤ ꯀꯩꯅꯣꯒꯤ ꯇꯥꯏꯇ
ꯇꯥꯕꯔꯣ ꯑꯩꯅ ꯍꯥꯏꯁ ꯇꯥꯕꯔꯣ
ꯑꯩꯈꯣꯏ ꯔꯨꯝꯗ ꯑꯩꯈꯣꯏꯒꯤ ꯋꯥꯔꯗꯅ ꯂꯥꯛꯈ꯭ꯔꯦ ꯑꯗꯨꯅꯦ ꯃꯥꯅ ꯌꯥꯝꯅ ꯃꯥꯕꯨ ꯍꯣꯏ ꯆꯥꯛ ꯆꯥꯗ꯭ꯔꯦ ꯑ ꯍꯧꯖꯤꯛꯁꯨ ꯂꯥꯛꯌꯦꯦ ꯃꯥꯅ ꯃꯥꯒꯤ ꯏꯅꯥꯅꯨꯄꯤꯕꯨ ꯌꯥꯝꯅ ꯁꯥꯎꯋꯦ ꯑꯗꯨꯅꯤ ꯏ ꯆꯥꯎꯕꯤ ꯀꯔꯤ ꯀꯔꯤ ꯍꯥꯏꯒꯦ ꯑꯗꯨꯅ ꯑꯩꯗꯤ ꯔꯨꯝꯗ ꯂꯩꯅꯤꯡꯗꯦꯀꯣ
ꯃꯥꯒꯤ ꯏꯆꯥꯅꯨꯄꯤꯕꯨ ꯍꯥꯏꯌꯣꯀꯣ
ꯍꯣꯏ ꯏꯆꯥꯅꯨꯄꯤꯕꯨ ꯍꯣꯏ
ꯎꯝ ꯅꯪ ꯄꯦꯄꯔꯗꯣ ꯄꯥꯔꯒ ꯊꯣꯛꯂꯛꯏꯔꯣ
ꯅꯪ ꯑ ꯅꯕꯨ ꯁꯨꯃꯥꯏꯅ ꯍꯥꯏꯒꯨꯅ ꯍꯥꯏꯥꯏꯈ꯭ꯔꯦ ꯀꯣꯗꯤ
ꯑꯀ ꯑꯣꯈ꯭ꯔꯦ ꯀꯣ
ꯍꯣꯏ ꯅꯪꯁꯨ ꯃꯦꯃꯣꯔꯤ ꯄꯥꯔꯗꯤ ꯌꯥꯝꯅ ꯋꯤꯛ ꯑꯣꯏꯧꯋꯦ
ꯑꯁ ꯑꯣꯏꯌꯦ ꯑꯩꯒꯤ ꯃꯦꯃꯣꯔꯤ ꯀꯩꯅꯣ ꯌꯥꯎꯗ꯭ꯔꯦꯀꯣ
ꯍꯣꯏ
ꯅꯗꯤ ꯆꯥꯛ ꯆꯥꯔꯕꯣ
ꯍꯣꯏ ꯍꯨꯖꯤꯛ ꯆꯠ ꯆꯥꯔꯦ ꯅꯟꯗꯤ
ꯑꯩꯁꯨ ꯆꯥꯔꯦ ꯀꯩ ꯏꯟꯁꯥꯡ ꯆꯥꯒꯦ
ꯍꯋꯥꯏ ꯍꯋꯥꯏ ꯈꯛꯇꯅꯦ ꯑꯗꯨꯗꯤ ꯑꯩꯗꯤꯥꯛ ꯆ ꯆꯥꯛ ꯆꯥꯛꯗꯤ ꯌꯥ ꯌꯥꯔꯣꯏ
ꯑꯣ ꯍꯋꯥꯏ ꯈꯠꯇ ꯆꯥꯕ
ꯍꯣꯏ ꯈꯤꯇꯝ ꯆꯥꯏꯌꯦ ꯑꯣꯀꯦ ꯇꯠꯂꯦꯀꯣ ꯑꯈꯣꯏ ꯑꯈꯣꯏꯒꯤ ꯍꯤꯟꯖꯥꯡꯗꯤ
ꯅꯪꯒꯤ ꯑ ꯐꯦꯚꯣꯔꯥꯏꯠ ꯀꯂꯔꯗꯣ ꯀꯩꯅꯣ
ꯑꯩꯒꯤ ꯐꯦꯚꯣꯔꯥꯏꯠ ꯀꯂꯔꯗꯤ ꯑꯩꯗꯤ ꯑ ꯕ꯭ꯂꯦꯛ ꯀꯂꯔ ꯄꯥꯝꯃꯦ ꯕ꯭ꯂꯦꯛ ꯑꯗꯨ ꯕ꯭ꯂꯨ ꯗꯥꯔꯛ ꯄꯥꯝꯃꯦ ꯅꯦꯕꯤ ꯕ꯭ꯂꯨꯒꯨꯝꯕ
ꯑ ꯑꯩꯅ ꯅꯪꯒꯤ ꯅꯦꯕꯤ ꯕ꯭ꯂꯨꯒꯤ ꯇꯤ ꯁꯔꯠ ꯂꯩꯕꯤꯒꯦꯀꯣ
ꯍꯣꯏ ꯑꯗꯨ ꯑꯩ ꯂꯥꯔꯖ ꯁꯥꯏꯖ ꯄꯥꯝꯃꯦꯀꯣ
ꯂꯥꯔꯖ ꯁꯥꯏꯖꯇ ꯂꯩꯕꯤꯒꯦꯀꯣ
ꯅꯦꯚꯤ ꯕ꯭ꯂꯨ ꯍꯣꯏ ꯑꯃ ꯄꯨꯕꯤꯌꯨꯀꯣ
ꯑꯃ ꯄꯨꯕꯤꯒꯦꯀꯣ ꯍꯨꯂꯥꯁꯀꯤ
ꯍꯣꯏ ꯆꯨꯃꯦ ꯑꯗꯨ ꯅꯪ ꯑ ꯐꯨꯠꯕꯣꯜ ꯌꯦꯡꯕ꯭ꯔꯣ
ꯑꯩꯗꯤ ꯐꯨꯠꯕꯣꯜ ꯌꯦꯡꯉꯦ
ꯑ ꯑꯗꯨ ꯅꯪ ꯀꯔꯤ ꯀꯅꯥꯒꯤ ꯐꯦꯟꯁ
ꯑꯩꯗꯤ ꯅꯦꯃꯥꯔ
ꯆꯦꯟꯁꯃꯤꯗꯤ ꯅꯦꯃꯔꯀꯣ
ꯎꯝ
ꯑꯗꯨꯗ ꯅꯪ ꯅꯦꯝꯃꯔꯒꯤ ꯖꯔꯁꯤ ꯄꯥꯝꯕꯣ ꯄꯥꯝꯕ꯭ꯔꯣ
ꯅꯦꯃꯔꯀꯤ ꯖꯔꯁꯤ ꯄꯥꯃꯦ
ꯑꯗꯨꯗꯤ ꯑꯩ ꯕꯖꯔꯗ ꯄꯨꯕꯤꯈꯤꯀꯣ ꯅꯪꯕꯨ
ꯄꯨꯕꯤꯌꯣ ꯑꯩ ꯑꯩ ꯕꯖꯥꯔꯅ ꯄꯨꯔꯒ ꯑꯗꯨ ꯂꯩꯍꯜꯂꯣꯀꯣ
ꯑꯦꯛꯁꯦꯟ ꯑꯦꯛꯁꯆꯦꯟꯖ ꯇꯧꯔꯁꯤꯔꯥ ꯂꯕꯅꯤ ꯅꯪ ꯑꯩꯕꯨ ꯅꯦꯚꯤ ꯕ꯭ꯂꯨ ꯅꯦꯕꯤ ꯕ꯭ꯂꯨꯗꯤ ꯄꯨꯕꯤꯔꯣ ꯀꯣ ꯑꯗꯨ ꯑꯩꯅ ꯑꯅꯝꯕ ꯅꯦꯝꯃꯔ ꯍꯣꯏ ꯆꯨꯝꯃꯦ
ꯍ
ꯒꯤꯐ ꯑꯦꯛꯁꯆꯦꯟꯁ ꯇꯧꯒꯦꯀꯣ
ꯍꯣꯏ ꯀꯂꯔ ꯀꯂꯔ ꯒꯤꯐ ꯑꯦꯛꯆꯦꯟꯁ ꯇꯧꯕꯗꯣ ꯇꯧꯁꯦꯀꯣ
ꯎꯝ ꯍꯣꯏ ꯍꯣꯏ ꯆꯨ ꯃꯕꯥꯅꯤ ꯈꯠꯇꯔꯥ
ꯑ ꯑꯇꯣꯞꯄ ꯑꯇꯣꯞꯄ ꯐ꯭ꯔꯦꯟꯁꯨ
ꯍꯣꯏ ꯍꯣꯏ ꯅꯪ ꯅ ꯅꯪ ꯏ ꯐ꯭ꯔꯦꯟ ꯁꯤꯡꯕꯨꯁꯨ ꯑ ꯀꯔꯣ ꯀꯣꯔꯣ ꯑꯝ ꯑ ꯑꯍꯨꯝ ꯃꯤ ꯑꯍꯨꯝ ꯃꯔꯤ ꯀꯣꯔꯣꯀꯣ ꯑꯩꯁꯨ ꯀꯧꯒꯦ ꯑꯩꯒꯤ ꯐ꯭ꯔꯦꯟꯕꯨꯁꯦ
ꯑꯗꯨ ꯒꯠ
ꯍꯣꯏ ꯇꯣꯁꯦ
ꯅꯨꯃꯤꯠ ꯑꯃꯗ ꯅꯞꯅ ꯄ꯭ꯂꯥꯟ ꯇꯧ ꯐꯖꯅ ꯄ꯭ꯂꯥꯟ ꯇꯧꯕꯒꯤ ꯇꯧꯁꯤꯦꯀꯣ
ꯍꯣꯏ ꯑꯗꯨꯒ ꯑꯗꯨꯒ ꯄꯥꯔꯇꯤ ꯇꯧꯔꯒ ꯑꯗꯨꯃꯥꯏꯅ ꯒꯤꯐ ꯆꯦꯟꯖ ꯇꯧꯕꯗꯣ ꯑꯣꯏꯅ ꯇꯧꯁꯤꯀꯣ
ꯆꯃꯦ ꯍꯣꯏ ꯑꯗꯨ ꯑꯩ ꯁꯤꯡꯖꯨ ꯆꯠꯅꯤꯡꯕ꯭ꯔꯣ ꯅꯪ ꯑꯩ ꯁꯤꯡꯖꯨ ꯄꯥꯝꯃꯦ
ꯁꯤꯡꯖꯨ ꯁꯤꯡꯖꯨ ꯆꯥꯕ ꯆꯠꯁꯤꯔꯣ
ꯍꯣꯏ
ꯁꯤꯡꯖꯨ ꯆ ꯍꯌꯦꯡ ꯆꯥꯁꯤꯔꯣ ꯁꯤꯡꯖꯨ
ꯌꯥꯏ
ꯍꯌꯦꯡꯗꯤ ꯑꯦ ꯑꯗꯨꯒꯗꯀꯣ ꯀ꯭ꯂꯥꯁ ꯐꯨꯡ ꯏꯂꯚꯦꯟꯗꯩꯅꯀꯣ
ꯍꯣꯏ
ꯏꯂꯚꯦꯟ ꯇꯨ ꯇ꯭ꯋꯦꯜ ꯇ꯭ꯨꯋꯦꯜꯚ ꯇꯨ ꯋꯥꯟ ꯋꯥꯟ ꯇꯨ ꯇꯨ ꯇꯨ ꯇꯨ ꯊ꯭ꯔꯤ ꯂꯩꯌꯦꯀꯣ ꯕ꯭ꯔꯦꯛꯁꯨ ꯄꯤꯗꯦꯀꯣ
꯭ꯔꯁ ꯄꯤꯗꯦ ꯍꯣꯏ
ꯑꯗꯨ ꯍꯣꯏ ꯑꯗꯨ ꯀꯩꯅꯣ ꯍꯌꯦꯡꯗꯒꯤꯅꯦ ꯇꯨꯃꯣꯔꯣꯗꯒꯤꯅꯦꯀꯣ ꯀ꯭ꯂꯥꯁ ꯄꯨꯡ ꯏꯂꯚꯦꯟꯗꯒꯤ
ꯍꯣꯏ ꯃ ꯑ ꯑꯗꯨꯗꯤ ꯀꯃꯥꯏꯅ ꯇꯧꯒꯦ
ꯈꯪꯗꯦ ꯇ
ꯁꯟꯗꯦꯗ ꯇꯣꯁꯤꯔꯥ
ꯁꯟꯗꯦꯗ ꯆꯥꯔꯁꯤꯀꯣ ꯁꯤꯡꯖꯨꯗꯣ ꯕꯥꯖꯔ ꯆꯠꯂꯒ ꯆꯥꯁꯦꯔ ꯀꯩ ꯁꯤꯡꯖꯨ ꯄꯥꯝꯒꯦ ꯃꯤꯃꯤ ꯃꯤꯃꯤ ꯁꯤꯡꯖꯨ ꯄꯥꯝꯕ꯭ꯔꯣ
ꯃꯤꯃꯤ ꯍꯣꯏ ꯃꯤꯃꯤ ꯁꯤꯖꯣꯄꯥꯃꯦ
ꯃꯤꯃꯤ ꯁꯤꯁꯤꯡꯖꯨ ꯑꯩꯁꯨꯣ ꯃꯤꯃꯤ ꯁꯤꯡꯖꯨ ꯄꯝꯦ
ꯑꯩꯗꯤ ꯚꯦꯖꯤꯇꯦꯕꯜꯁꯀꯨꯝꯕꯗꯤ ꯍꯥꯏꯗꯤ ꯑ ꯂꯣꯇꯥꯥꯁ ꯂꯤꯚ ꯀ
ꯑꯥ
ꯇꯁꯂꯤꯐ ꯑꯗꯨ ꯑꯩ ꯃꯃꯤꯟ ꯑꯗꯨ ꯚꯦꯖꯤꯇꯦꯕꯜ ꯃꯃꯤꯡꯗꯤ ꯑꯩ ꯐꯖꯅ ꯈꯟꯗ꯭ꯔꯦ ꯑꯗꯨ ꯁꯤꯁꯨ ꯍꯣꯏ ꯅꯇꯌꯨꯁ ꯆ ꯏꯁꯇꯦꯝꯦꯝ ꯑꯃ ꯂꯩꯀꯣ
ꯑ ꯂꯩꯌꯦ
ꯂꯣꯇꯥꯁ ꯒꯤ ꯃꯥꯜꯂꯦ ꯑꯗꯨꯁꯨ ꯁ꯭ꯇꯦꯝ ꯋꯥꯏꯠ ꯀꯂꯔ ꯑꯗꯨ ꯔꯦꯗꯤꯁ ꯃꯥꯂꯦ
ꯑꯗꯨꯝꯕꯧ ꯊꯝꯕꯧ ꯍꯥꯏꯕꯅꯦ
ꯍ ꯊꯝꯝꯕꯣꯜ ꯍꯣꯏ ꯍꯣꯏ ꯑꯗꯨ ꯑꯗꯨ ꯊꯝꯕꯣꯜꯒꯤ ꯁꯤꯝꯁꯨ ꯄꯥꯝꯃꯦꯑꯥꯏ ꯍꯣꯏ
ꯑꯗꯨ ꯑꯗꯨ ꯆꯥꯁꯦꯀꯣ ꯍꯌꯦꯡ ꯍꯌꯦꯡ ꯑꯣꯏꯅ ꯆꯥꯔꯁꯦꯀꯣ ꯁꯟꯗꯦꯗ ꯅꯠꯇꯕꯤ
ꯍꯣꯏ ꯍꯣꯏ ꯌꯥꯏꯑꯦ ꯆꯠꯁꯦ
ꯅꯪꯗꯤ ꯍꯧꯖꯤꯛ ꯀꯩꯗꯧꯕꯅꯣ
ꯑꯩꯗꯤ ꯍꯧꯖꯤꯛ ꯀꯔꯤꯁꯗ ꯂꯦꯞꯄꯒ ꯅꯪꯕꯨ ꯋꯥꯔꯤ ꯁꯥꯔꯦ
ꯑꯣ ꯅꯪ ꯔꯨꯝꯗ ꯂꯩꯇ꯭ꯔꯦ ꯇꯦꯔꯦꯁꯇ ꯑꯣꯏꯅ ꯂꯩꯔꯦ
ꯍꯣꯏ ꯑꯗꯨ ꯔꯨꯝꯗ ꯌꯥꯝꯅ ꯁꯥꯏꯌꯦ ꯑꯗꯨꯅꯦ
ꯌꯥꯝꯅ ꯅꯨꯡꯁꯤꯔꯦꯀꯣ ꯅꯪꯗꯤ
ꯅꯪꯁꯨꯨ ꯌꯥꯝꯅ ꯅꯨꯡꯁꯤꯔꯦ
ꯁ ꯆꯝꯕꯅ
ꯎꯝ
ꯑꯗ ꯅꯈꯣꯏꯒꯤ ꯌꯨꯝꯗ ꯌꯨꯝꯒꯤ ꯃꯤ ꯂꯣꯏꯅꯃꯛ ꯐꯔꯕ꯭ꯔꯣ ꯐꯕꯔꯛ
ꯐꯩ ꯅꯨꯡꯉꯥꯏꯌꯦ
ꯑ ꯅꯪ ꯏꯆꯟꯅꯨꯄꯤ ꯂꯥꯏꯕ꯭ꯔꯣ ꯑꯣ ꯅ ꯠꯇꯦ ꯏꯆꯟꯅꯨꯄꯤ ꯅꯠꯇꯦ ꯅꯪꯒꯤ ꯆꯦꯆꯦ ꯂꯥꯏꯕ꯭ꯔꯣ ꯆꯦ ꯆꯦꯒꯨꯝꯕ ꯂꯥꯏꯕ꯭ꯔꯣ
ꯆꯤꯆꯦ ꯆꯤꯆꯦꯒꯨꯝꯕ ꯂꯩꯇꯌꯦ ꯑꯩꯒꯤ ꯕ꯭ꯔꯗꯔ ꯂꯩꯌꯦ
ꯑꯣ ꯑꯗꯨ ꯅꯨꯄꯤ ꯅꯪ ꯈꯠꯇꯔꯥ ꯅꯪꯒꯤ ꯌꯨꯝꯗ
ꯅꯦ ꯑꯩꯒ ꯑꯩ ꯈꯛꯇꯅꯦ
ꯑꯣ ꯄ꯭ꯔꯤꯟꯁꯦꯁ ꯑꯣꯏꯕꯅꯦ ꯑꯗꯨꯅꯦ
ꯃꯥꯅꯦ ꯄ꯭ꯔꯤꯟꯁꯦꯁ ꯑꯣꯏꯌꯦ ꯑꯩꯗꯤ ꯅꯪꯗꯤ ꯄ꯭ꯔꯤꯟꯁꯦꯁ ꯑꯣꯏꯗꯕ꯭ꯔꯣ
ꯑꯩꯗꯤ ꯑꯣꯏꯗꯤꯀꯣ ꯑꯩꯒꯤ ꯆꯤꯆꯦ ꯆꯤꯆꯦ ꯑꯃ ꯂꯩꯑ ꯑꯗꯨꯗꯤ ꯑꯩꯒꯤ ꯌꯪꯒꯔꯁ ꯇꯁꯨ ꯑꯅꯤ ꯂꯩꯌꯦ
ꯑ ꯑꯗꯨꯗꯤ ꯅꯪ ꯄ꯭ꯔꯤꯟꯁꯦꯁ ꯅꯠꯇ꯭ꯔꯦꯀꯣ
ꯑ ꯑꯩꯗꯤ ꯑꯩꯗꯤ ꯑ ꯀꯔꯤ ꯁꯔꯖꯟꯒꯨꯝꯕ ꯃꯥꯜꯂꯦ
ꯁꯚꯦꯟ ꯁꯔꯚꯦꯟꯗꯤ ꯅꯠꯇꯦ ꯅꯪ ꯁꯦꯀꯦꯟ ꯄ꯭ꯔꯤꯟꯁꯦꯁꯅꯦ
ꯆꯨꯝꯣꯏ
ꯅꯪ ꯐꯥꯔꯁ ꯄ꯭ꯔꯤꯟꯁꯦꯁꯇꯤ ꯅꯠꯇꯦꯀꯣ
ꯍꯣꯏ ꯐꯔꯁ ꯄ꯭ꯔꯤꯟꯁꯦꯁ ꯅꯠꯇꯦ ꯑꯩꯗꯤ ꯑꯣꯔꯤꯖꯤꯅꯦꯜ ꯅꯠꯇꯦ
ꯎꯝ ꯅꯪꯗꯤ ꯁꯦ ꯁꯦꯀ ꯄꯔꯤꯁꯦꯁꯅꯦ
ꯇꯏ ꯍꯁ ꯆ ꯃ ꯁꯨ ꯅꯪꯕꯨ ꯋꯥꯔꯤ ꯁꯥꯔꯗꯤ ꯑꯩ ꯌꯥꯝꯅ ꯅꯨꯡꯉꯥꯏꯔꯦ
ꯅꯨꯡꯉꯥꯏꯕ꯭ꯔꯥ ꯅꯪꯒ ꯋꯥꯔꯤ ꯁꯥꯕꯁꯨ ꯌꯥꯝ ꯅꯨꯡꯉꯥꯏꯌꯦꯀꯣ
ꯍꯣꯏ
ꯅꯒꯤ ꯃꯈꯈꯣꯖꯤꯌꯥ